ꯑꯣ ꯍꯥꯏ ꯇꯥꯏ꯫
ꯎꯝ ꯅꯣꯡ ꯆꯨꯏ
ꯅꯣꯡ ꯆꯨꯇꯦ ꯅꯣꯡ ꯍꯥꯡꯒꯔꯦ꯫ ꯉꯁꯥꯏꯈꯣꯏ ꯊꯕꯛ ꯇꯧꯔꯣꯏꯗꯈꯣꯏ ꯅꯤꯡꯉꯝꯃꯦ ꯑꯗꯨꯒꯗꯤ ꯈꯈꯣꯏꯗꯥꯗꯣ ꯍꯧꯖꯤꯛ ꯑꯃꯨꯛ ꯊꯕꯛ ꯍꯧꯔꯅꯤꯅ ꯕꯦꯁꯣꯟ ꯇꯣꯠꯄ ꯍꯧꯈꯔꯦ ꯑꯩꯅ ꯒ꯭ꯌꯥꯁ ꯑꯃꯨꯛ ꯊꯥꯒꯠꯄꯤꯔꯝꯕꯅꯤ꯫ ꯑꯩꯈꯣꯏꯗꯤ ꯒ꯭ꯌꯥꯁꯣꯏ ꯑꯣꯏꯅ ꯍꯧꯕꯅꯤꯅꯕ ꯒꯌꯥꯁꯁꯦ ꯌꯥꯝ ꯀꯨꯏꯅ ꯆꯠꯇꯦꯗ ꯑꯗꯤ ꯍꯧꯖꯤꯛꯇꯤ ꯒ꯭ꯌꯥꯁꯁꯨ ꯌꯥꯝ ꯇꯥꯡꯉꯦ ꯗ
ꯑꯗꯨ ꯇꯣꯡꯉꯤꯔꯥ- ꯇꯣꯡꯉꯤꯔꯥ ꯒ꯭ꯌꯥꯟ ꯇꯥꯔꯛꯑꯦ ꯅꯣꯏꯒꯤꯗꯤ
ꯑꯗꯨꯅꯤ ꯈꯔ ꯇꯣꯡ ꯈꯔ ꯃꯥꯡꯕ ꯇꯥꯔꯦꯗꯅ ꯫
ꯑꯩꯈꯣꯏꯁꯦ ꯀꯩꯅꯣ ꯅꯍꯥꯟꯅ ꯍꯧꯗꯣꯡ ꯃꯆꯥ ꯀꯣꯝꯃꯦꯕꯀꯣ ꯑꯗꯨꯒꯤ ꯃꯊꯛꯁꯦ ꯀꯩ ꯍꯥꯏꯅꯤ ꯃꯄꯥꯟ ꯊꯣꯛꯄ ꯀꯥꯟꯗ ꯍꯧꯗꯣꯡ ꯃꯍꯤꯛ ꯃꯌꯥꯝꯗꯨ ꯈꯣꯡꯗ ꯇꯣꯏꯅ ꯅꯞꯄꯒ ꯀ ꯌꯥꯝ ꯀꯩꯅ ꯇꯧꯕꯗ ꯂꯩꯔꯤꯅꯤ ꯍꯤꯗꯥꯛ ꯀꯥꯞꯊꯣꯛꯇ꯭ꯔꯗꯤ ꯌꯥꯔꯔꯣꯏ ꯇꯧꯏꯁꯤ꯫
ꯀꯩꯅꯣꯝꯃ ꯆꯥꯏꯊꯣꯛꯑꯒ ꯐꯩ ꯍꯥꯏꯒꯨꯝ ꯇꯧꯕꯅꯦ ꯑꯩꯁꯨ ꯀꯥꯎꯕꯅꯦ ꯀꯔꯄꯨꯔ ꯐꯤ ꯀꯔꯄꯨꯔ ꯍꯥꯏꯕ꯭ꯔꯥ ꯑꯗꯒꯤ ꯀꯩꯅꯣꯁꯨ ꯀꯩꯕ ꯀꯕꯣꯛ ꯂꯩ ꯂꯩꯗꯣ ꯑꯗꯨ ꯊꯝꯕꯁꯨ ꯐꯩꯒꯗꯦ ꯍꯥꯏꯕꯅꯤ꯫
ꯀꯅꯥꯅꯣ ꯍꯥꯏꯅꯗ ꯀꯕꯨ ꯂꯩ ꯊꯝ ꯐꯩꯅ?
ꯑꯗꯨꯃꯥꯏ ꯍꯥꯏꯅꯒꯨꯝ ꯇꯧꯕꯅꯦ ꯊꯥꯏꯅ ꯍꯟꯖꯁꯤꯡꯅ ꯍꯥꯏꯔꯒ ꯇꯥꯒꯒꯨꯝ ꯇꯧꯔꯛꯏ ꯍꯪꯉꯨꯅꯦ ꯍꯣꯔꯦꯟ ꯅꯃꯥ ꯍꯣꯏꯗ꯫
ꯃꯣꯏꯁꯨ ꯈꯪꯗꯦꯗ ꯑꯩꯈꯣꯏ ꯈꯔꯨꯡꯕꯣꯏꯒꯤ ꯍꯤꯗꯥꯛ ꯂꯩ ꯑꯗꯨꯗ ꯀꯥꯞꯄ ꯐꯒꯗ꯭ꯔꯥ ꯈꯪꯗꯦꯅ ꯍꯥꯏꯌ ꯃꯥꯅ꯫
ꯈꯔꯝꯕꯤꯒꯤ ꯍꯤꯗꯥꯛꯇꯣ?
ꯑꯗꯨꯝ ꯃꯥꯟꯗꯤ ꯃꯥꯟꯅꯗꯣꯏ ꯄꯣꯠꯅꯤꯗ꯫
ꯍꯣꯏ ꯑꯗꯨꯕꯨꯗꯤ ꯇꯤꯟ ꯉꯥꯛ ꯇꯅꯤꯅꯀꯣ ꯃꯥꯟꯅꯔꯝꯕꯁꯨ ꯌꯥꯏꯗ ꯫
ꯀꯕꯣꯛ ꯂꯩꯗꯤ ꯇꯥꯗ꯭ꯔꯤꯕ ꯑꯗꯨꯗꯨꯒꯤꯅꯤꯗ꯫
ꯀꯕꯣꯛ ꯂꯩ ꯊꯝꯕꯁꯦ ꯃꯍꯤꯛ ꯆꯪꯗꯦ ꯀꯥꯏꯅ ꯍꯥꯏꯕꯅꯦ ꯑꯩꯁꯨ ꯑꯗꯨꯃꯥꯏꯅ ꯍꯥꯏꯒꯦ ꯇꯥꯒꯦ ꯑꯗꯨ ꯇꯧꯔꯦ꯫
ꯑꯥ ꯅꯣꯏꯒꯤ ꯑꯃ ꯍꯧꯗꯣꯡ ꯑꯃ ꯂꯩꯕꯗꯣ ꯑꯗꯨꯗꯤ ꯃꯍꯤꯛ ꯄꯛꯄ ꯈꯣꯄꯁꯦ ꯇꯧꯗ꯭ꯔꯕ ꯀꯩꯝꯇ
ꯇꯧꯗꯦꯌꯦ ꯃꯥꯗꯤ ꯑꯁ ꯅꯍꯥꯟ ꯅꯍꯥꯟ ꯅꯨꯡꯗꯥꯡ ꯑꯃꯗꯤ ꯃꯥꯁꯦ ꯀꯗꯥꯏꯗ ꯇꯥꯔꯣꯅꯣ ꯈꯪꯗꯦ ꯃꯤꯅ ꯏꯁꯤꯡ ꯍꯥꯏꯖꯤꯟꯕꯤꯔꯛꯄꯁꯨ ꯃꯥꯟꯗꯦꯕꯀꯣ ꯌꯥꯝ ꯃꯣꯠꯅ ꯇꯧꯔꯒꯅꯦ ꯃꯥꯁꯦ ꯃꯥꯗꯤ ꯃꯁꯥ ꯌꯥꯝ ꯅꯥꯜꯂꯤꯗꯅ ꯑꯗꯨꯒ ꯌꯥꯝ ꯃꯣꯠꯅ ꯂꯥꯛꯏ ꯑꯗꯒꯤꯗꯤ ꯑꯩꯣꯏꯗꯥꯁꯨꯅꯤꯡ ꯃꯆꯥꯅꯨꯄꯤꯗꯨꯒ ꯑꯩꯒ ꯇꯧꯔꯒ ꯏꯁꯤꯡ ꯑꯁꯥ ꯂꯨꯝꯃꯒ ꯅꯨꯡꯗꯥꯡ ꯄꯨꯡ ꯃꯥꯄꯟ ꯃꯈꯥꯏ ꯇꯔꯥꯕ ꯇꯥꯗ꯭ꯔꯕꯅꯤꯍꯦ ꯑꯗꯨꯗꯨꯒ ꯑꯃꯨꯛ ꯏꯁꯤꯡ ꯑꯁꯥ ꯂꯨꯝꯃꯒ ꯏꯔꯨꯖꯔꯦ ꯁꯝꯄꯨ ꯑꯅꯤ ꯍꯥꯞꯄ ꯂꯨꯖꯕꯗꯨꯕꯨ ꯀꯣꯛꯇ꯭ꯔꯦꯕ ꯃꯣꯠꯃꯟꯗꯅ ꯑꯗꯩꯗꯤ ꯁꯔꯞꯇꯣ ꯇꯧꯔꯒ ꯑꯃꯨꯛ ꯐꯖꯅ ꯂꯨꯔꯦ ꯑꯗꯨꯗꯤ ꯀꯩꯅꯣ ꯃꯣꯝꯄꯥꯛꯐꯤꯗꯛ ꯑꯄꯥꯛꯄꯗ ꯇꯧꯔꯒ ꯃꯁꯥꯁꯤꯡꯗꯣ ꯂꯣꯏ ꯇꯩꯊꯣꯛꯄꯤꯔꯦ ꯑꯗꯨꯒ ꯃꯩꯐꯨꯗ ꯇꯧꯔꯒ ꯑꯃꯨꯛ ꯌꯥꯏꯔꯒ ꯇꯧꯔꯒ ꯑꯁ ꯃꯥ ꯑꯗꯨ ꯅꯨꯃꯤꯠ ꯇꫭ ꯃꯥ ꯋꯥꯔꯝꯗꯨꯗꯤ ꯃꯥꯁꯦ ꯇꯥꯔꯣ ꯀꯥꯈꯠꯂꯛꯄ ꯉꯝꯗꯕ꯭ꯔꯣ ꯈꯪꯗꯦꯕ ꯋꯥꯅ ꯂꯥꯛꯑꯦꯕ ꯐꯅ ꯀꯨꯏꯕꫭꯛ ꯃꯥꯁꯦ ꯋꯥꯏ ꯏꯔꯨꯖꯕꯗꯨ ꯑꯗꯨꯗꯤ ꯀꯩꯝ ꯍꯥꯏ ꯑꯗꯨ ꯑꯁ ꯁ꯭ꯋꯤꯇꯤꯗ ꯃꯥꯅ ꯃꯥꯅ ꯀꯣꯟꯁꯤꯜꯂꯒ ꯂꯩꯕꯁꯦ ꯀꯩꯅꯣꯅꯤ ꯏꯔꯨꯖꯕꯗꯨꯒ ꯂꯣꯏꯔꯛꯄꯗꯨꯗ ꯑꯗ ꯑꯩꯉꯣꯟꯗ ꯄꯤꯔꯛꯑꯣꯅ ꯇꯧꯔꯒ ꯑꯩꯅ ꯇꯩꯊꯣꯛꯑꯒ ꯀꯃꯥꯏꯅ ꯇꯧꯔꯒ ꯑꯩꯅ ꯇꯧꯕꯁꯨ ꯀꯩꯝꯇ ꯍꯥꯏꯗꯦ ꯃꯥꯗꯤ ꯑꯩꯅ ꯄꯥꯏꯕꯗꯤ ꯌꯥꯏꯑꯕ ꯌꯥꯝ ꯀꯦꯠꯁꯟꯅꯩꯕ ꯑꯩꯉꯣꯟꯗꯗꯤ ꯏꯕꯨꯡꯉꯣꯗꯁꯨ ꯀꯦꯠꯁꯟꯅꯩ ꯉꯥꯁꯦ ꯑꯩꯅ ꯑꯃꯨꯛ ꯊꯥꯌꯦꯗꯅꯅꯥꯗꯤ ꯏꯕꯨꯡꯉꯣꯕ ꯉꯥꯛꯇ ꯑꯃꯨꯛ ꯆꯪꯁꯤꯟꯈ꯭ꯔꯅꯦꯕ ꯉꯥ ꯊꯥꯎ ꯑꯅ ꯉꯥ ꯂꯩꯕ ꯃꯐꯝꯗꯨꯗ ꯃꯥꯅ ꯄꯨꯁꯟꯗꯣꯏꯅꯦꯕ ꯉꯥꯥꯎ ꯉꯥꯎ ꯈꯣꯡꯉꯒ ꯃꯄꯥ ꯃꯥꯅ ꯂꯝꯕꯤꯗ ꯇꯥꯛꯇꯣꯏꯅꯤ ꯃꯀꯣꯛ ꯆꯤꯡꯒ ꯆꯠꯇꯣꯏꯅꯦ ꯃꯥꯅ ꯄꯨꯔꯥ ꯃꯤꯒ ꯆꯞ ꯃꯥꯟꯅꯩ ꯍꯥꯏꯕ
ꯑꯣ ꯃꯥꯗꯣ ꯌꯎꯖꯕ ꯈꯣꯠꯄ ꯌꯨꯖꯕ ꯈꯣꯠꯄ ꯇꯧꯕꯗꯤ ꯀꯩꯝ ꯍꯥꯏꯗ꯭ꯔꯔꯕꯔꯀꯦꯟꯗ
ꯏꯔꯨꯖꯕꯗꯣ ꯀꯩꯅꯣ ꯇꯧꯗꯦꯕ ꯑꯩꯈꯣꯏꯒꯤ ꯂꯦꯡꯕꯗ ꯂꯦꯡꯉꯦꯕꯀꯣ ꯑꯗꯨꯒ ꯈꯣꯠꯄ ꯈꯣꯠꯄ ꯑꯗꯨꯗꯗꯤ ꯇꯧꯗꯦꯕ ꯁꯨꯝ ꯅꯨꯡꯇꯤꯒꯤ ꯁꯨꯝ ꯂꯨꯖꯕ ꯅꯠꯇꯕꯅꯤꯅ ꯃꯣꯏꯁꯨ ꯀꯩꯅꯣ ꯇꯧꯗꯦꯕ ꯍꯩꯅꯤꯡꯗꯕꯗꯣ ꯑꯉꯥꯡ ꯑꯣꯏꯔꯤꯉꯩꯗ ꯑꯩꯈꯣꯏꯅ ꯍꯥꯟꯅ ꯂꯨꯕ ꯇꯝꯕꯤꯈꯤꯕ ꯏꯃꯥꯁꯦ ꯌꯥꯕꯒꯤ ꯋꯥꯅꯦꯕ ꯉꯁꯥꯏ ꯐꯥꯕꯨꯡꯗꯁꯨ ꯁꯨꯝ ꯇꯨꯝꯕꯅꯤꯅꯅꯦ ꯃꯣꯏꯁꯨ ꯇꯕꯩ ꯑꯗ ꯁꯨꯝ ꯏꯨ ꯆꯠꯊꯣꯛꯏꯅꯦꯕ ꯃꯔꯛ ꯃꯔꯛꯇ ꯑꯩ ꯃꯁꯥꯒꯤꯁꯨ ꯑꯣꯏꯅ ꯂꯨꯖꯩꯌꯦ ꯑꯗꯨꯒꯤꯅꯦ ꯃꯥꯅ ꯃꯇꯨ ꯃꯃꯥꯟ ꯁꯤꯠ ꯅꯥꯍꯜꯂꯤꯗꯣ ꯑꯗꯨꯒ ꯃꯥꯗꯤ ꯇꯨꯝꯕ ꯍꯤꯞꯄ ꯃꯇꯝꯗꯁꯨꯅꯦ ꯐꯃꯨꯡꯗꯤ ꯍꯤꯞꯇꯕ ꯃꯇꯝꯗꯅ ꯀꯃꯥꯏꯅ ꯇꯧꯏ ꯈꯪꯕ꯭ꯔꯥ ꯑꯩꯈꯣꯏꯒꯤ ꯀꯩꯅꯣꯃ ꯀꯩꯅꯣ ꯑꯃꯒꯤ ꯃꯊꯛꯇ ꯇꯨꯝꯗꯕ ꯌꯥꯗꯦꯕ ꯑꯃ ꯑꯅꯥꯟꯕ ꯑꯃꯒꯤ ꯃꯊꯛꯇ ꯇꯨꯝꯗꯕ ꯌꯥꯗꯦꯕ ꯑꯩꯈꯣꯏꯒꯤ ꯐꯨꯡꯒꯥꯒꯨꯝꯕ ꯀꯩꯒꯨꯝꯕꯗ ꯄꯒꯤ ꯍꯦꯞꯆꯟꯗꯦꯕ ꯈꯪꯕ꯭ꯔꯥ ꯃꯥꯒꯤꯗꯤ ꯄꯨꯔꯥ ꯃꯑꯣꯡ ꯑꯃꯅꯦꯕ ꯅꯁꯥ ꯅꯥꯜꯂꯤꯦꯗ ꯑꯗꯨꯒꯤꯅꯦ ꯃꯥꯅ
ꯑꯗꯨꯣꯏ ꯑꯗꯨꯗꯤ ꯑꯗꯨꯝ ꯈꯔ ꯂꯩꯑꯕ ꯑꯗꯨꯝ ꯐꯅꯦꯛ ꯑꯃꯨꯛ ꯑꯣꯠꯂꯒ ꯃꯣꯏꯅ ꯍꯧꯗꯣꯡ ꯑꯌꯥꯝꯕꯅꯗꯤ ꯀꯩꯅꯣ ꯂꯥꯛꯑꯕ ꯀꯩ ꯀꯩꯗꯤ ꯀꯩꯁꯨ ꯇꯧꯗꯦꯕ ꯑꯣ ꯍ ꯃꯆꯥ ꯄꯣꯄ ꯊꯨꯝ ꯃꯆꯥ ꯄꯣꯛꯄ ꯑꯗꯒꯤ ꯌꯦꯟꯁꯨ ꯇꯧꯋꯤ ꯌꯦꯟ ꯃꯆꯥ ꯀꯣꯟꯕꯁꯦꯁꯨ ꯌꯦꯟ ꯂꯤꯛ ꯂꯩꯌꯦꯕꯀꯣ ꯑꯗꯨꯗꯨꯅ ꯃꯣꯏꯅ ꯌꯦꯟꯅ ꯂꯩꯄꯥꯛꯇ ꯃꯁꯥꯗꯣ ꯇꯧꯔꯒ ꯂꯩ ꯑꯣꯣꯜꯂꯒ ꯑꯃꯨꯛ ꯐꯪꯕ ꯀꯟꯊꯣꯛꯄ ꯂꯣꯏ ꯆꯠꯂꯤꯅꯦꯕ ꯑꯗꯨꯗꯤ ꯍꯨꯏ ꯃꯆꯥ ꯆꯦꯟꯕꯤ ꯑꯗꯒꯤ ꯍꯧꯗꯣꯡ ꯃꯆꯥ ꯆꯦꯟꯕꯤ ꯃꯌꯥꯝꯁꯦ ꯃꯍꯤꯛ ꯂꯣꯏ ꯄꯨꯔꯛꯑꯦꯕ
ꯎꯝ
ꯑꯗꯨꯅꯤ ꯁꯨꯝ ꯍꯥꯏꯗꯤ ꯌꯥꯝ ꯀꯥ ꯍꯦꯟꯅ ꯀꯩꯅꯣ ꯇꯧꯒꯦ ꯅꯠꯇ꯭ꯔ ꯆꯤꯛꯄ ꯀꯥꯟꯗ ꯑꯩꯈꯣꯏꯒꯤ ꯍꯥꯒꯠꯆꯔꯒ ꯄꯣꯝꯃꯒ ꯇꯪꯒ ꯌꯥꯝ ꯍꯅꯗꯕꯩ ꯃꯔꯦꯛ ꯃꯔ ꯆꯠꯄꯩ ꯇꯥꯏꯞ ꯇꯧꯕꯗꯣ ꯑꯗꯨꯃꯥꯏꯅ ꯇꯧꯋꯦꯁꯨ ꯍꯤꯗꯥꯛ ꯀꯥꯞꯊꯣꯛ ꯐꯒꯗ꯭ꯔꯥ ꯈꯣꯠꯀꯗ꯭ꯔꯥ ꯈꯪꯗꯦ ꯑꯩꯁꯦ ꯅꯍꯥꯟꯗꯒꯤ ꯐꯤꯁꯦ ꯄꯧꯔꯒ ꯃꯊꯛꯁꯤꯗ ꯊꯝꯃꯒ ꯍꯥꯏꯗꯤ ꯂꯧꯁꯤꯟꯗ꯭ꯔꯤꯕ ꯂꯧꯁꯤꯟ ꯆꯕ ꯀꯥꯟꯗ ꯑꯣꯗꯣꯝ ꯃꯩꯁꯤꯂꯛ ꯀꯅꯤ ꯀꯤꯕꯒꯤꯀꯣ ꯑꯗꯨꯃꯥꯏꯅ ꯇꯧꯔꯦꯠ
ꯅꯣꯡꯃ ꯐꯖꯅ ꯑꯝꯇ ꯁꯦꯡꯗꯣꯛꯑꯣ ꯑꯗꯨꯒ ꯐꯖꯅ ꯑꯝꯇ ꯁꯦꯡꯗꯣꯛꯑꯕ ꯐꯃꯨꯡ ꯐꯥꯅꯨꯡꯒꯗꯣ ꯑꯝꯇ ꯐꯖꯅ ꯃꯣꯄꯥꯐꯤꯗꯥꯛ ꯀꯗꯣ ꯑꯝꯇ ꯁꯤꯟꯗꯣꯛꯑꯒ ꯊꯥꯎ ꯃꯍꯤꯛ ꯑꯃꯨꯛ ꯂꯩꯔꯒ ꯑꯃꯨꯛ ꯐꯔꯛ ꯇꯥꯅꯕꯅꯤ ꯏꯁꯀꯤꯟ ꯏꯁꯀꯤꯟꯗ ꯑꯃꯨꯛ ꯎꯟꯁꯥꯒꯤ ꯂꯥꯏꯅꯥ ꯑꯃꯨꯛ ꯊꯣꯛꯂꯛꯇꯅ
ꯑꯗꯨꯅꯦ ꯍꯥꯏꯖꯦ ꯑꯩ ꯅꯍꯥꯟ ꯐꯩꯆꯨꯞ ꯀꯩꯀꯩꯁꯤꯗꯤ ꯑꯗꯨꯝ ꯐꯧꯗꯣꯛꯈ꯭ꯔꯦ ꯁꯨꯗꯣꯛꯈ꯭ꯔꯦꯕꯀꯣ ꯃꯣꯝꯄꯥꯛꯐꯤꯗꯥꯛꯄꯨꯗꯤ ꯁꯤꯟꯗ꯭ꯔꯤ ꯃꯣꯝꯄꯥꯛꯐꯤꯗꯛ ꯁꯤꯟꯗꯣꯛꯑꯅꯤ ꯑꯗꯨꯒ ꯑꯁ ꯊꯥꯡꯅꯤꯡꯒꯦ ꯇꯧꯕꯁꯦ ꯐꯃꯨꯡ ꯃꯌꯥꯗ ꯇꯦꯕꯜ ꯀꯩꯀꯩ ꯇꯩꯕꯁꯦ ꯆꯣꯡꯖꯤꯜꯂꯛꯀꯗ꯭ꯔꯥ ꯀꯤꯕꯒꯤ ꯇꯧ ꯂꯩꯔꯦꯅꯦ
ꯃꯣꯏꯒꯤ ꯆꯥꯅꯕꯖꯦ ꯈꯣꯏꯗꯥꯅ ꯁꯤꯡꯖꯨ ꯑꯣꯏꯅ ꯂꯩꯔꯛꯑꯦ ꯑꯗ ꯑꯩꯅ ꯋꯥꯇꯤꯟꯒꯨꯝꯕ ꯀꯩꯒꯨꯝꯕ ꯈꯔ ꯍꯥꯞꯆꯤꯟꯕꯤꯔꯒ ꯄꯥꯐꯣꯔ ꯃꯀꯛ ꯀꯩꯀꯥꯖꯨ ꯈꯔ ꯌꯥꯟꯖꯜꯂꯒ ꯇꯧꯔꯒ ꯄꯤꯖꯔꯒꯦ ꯇꯧꯕꯅꯦ ꯆꯥ ꯂꯣꯟꯍꯧꯔꯤ ꯃꯃꯤꯅ ꯆꯖꯦ ꯂꯣꯏꯔꯒ ꯇꯧꯔꯒ
ꯃꯤ ꯀꯌꯥ ꯂꯥꯏꯅꯣ
ꯃꯣꯏ ꯃꯔꯤ
ꯑ ꯉꯍꯥꯟ ꯉꯁꯥꯏ ꯅꯪ ꯑꯩꯅ ꯋꯥꯔꯤ ꯁꯥꯟꯅꯕ꯭ꯔꯣ ꯀꯥꯟꯗ ꯆꯥ ꯂꯣꯜꯂꯤ ꯍꯥꯏꯕꯔꯥ ꯀꯩꯅꯣꯝ ꯍꯥꯏꯒꯤꯗꯥꯏꯅꯦ ꯑꯃꯨꯛꯁꯨ ꯄꯤꯖꯗꯣꯏꯔꯣ
ꯑꯥ ꯑꯗꯨꯗꯣ ꯑꯗꯨꯒꯤ ꯑꯗꯨꯒꯤ ꯆꯥꯗꯣ ꯀꯩꯅꯣ ꯇꯧꯗ꯭ꯔꯦꯕ ꯍꯩ ꯃꯍꯤ ꯑꯣꯏꯅ ꯄꯤꯊꯛꯑꯁꯦꯅ ꯍꯩ ꯃꯍꯤ ꯑꯣꯏꯅ ꯄꯤꯊꯛꯈ꯭ꯔꯦꯕ ꯑꯈꯣꯏꯒꯤ ꯍꯩꯅꯧꯒꯤ ꯑꯃ ꯊꯣꯛꯄ ꯃꯍꯤꯗꯣ ꯃꯦꯡꯒꯣ ꯐꯨꯔꯇꯤ ꯍꯥꯏꯕꯗꯣ ꯑꯗꯨꯏꯗꯣ ꯑꯣꯏꯅ ꯄꯤꯊꯛꯈ꯭ꯔꯦꯕ ꯕꯣꯇꯜꯗꯨ ꯇꯧꯔꯒ ꯑꯆꯧꯕ ꯑꯗꯨꯝ ꯂꯧꯔꯨꯔꯒ ꯒ꯭ꯂꯥꯁ ꯇꯧꯔꯒ ꯍꯩꯔꯒ ꯄꯤꯊꯛꯈ꯭ꯔꯦ ꯃꯣꯏꯖꯨ ꯀꯩꯅꯣ ꯍꯣꯔꯦꯟ ꯂꯣꯏꯔꯛꯄꯗ ꯆꯥꯗꯣ ꯑꯣꯏꯅ ꯄꯤꯊꯛꯑꯁꯦꯅ ꯆꯥꯗꯣ ꯊꯝꯃꯕ ꯑꯗꯨꯏ ꯃꯃꯤꯅ ꯁꯥ ꯊꯥ ꯅꯧꯔꯤꯕꯅꯤ
ꯎꯝ ꯈꯣꯏꯗꯤ ꯆꯥꯛ ꯊꯣꯡꯕ ꯍꯧꯒꯔ꯭ꯦ ꯆꯥꯛ ꯊꯣꯡ ꯂꯣꯏꯔꯦ ꯆꯥꯔꯅꯦ
ꯆꯥꯛꯇꯤ ꯋꯥꯠꯈꯤꯅꯤ ꯑꯈꯣꯏꯗꯤ ꯈꯨꯣꯏꯗꯥꯖꯨ ꯑꯃꯨꯛ ꯊꯕꯛ ꯍꯧꯖꯟꯒꯔꯦ ꯑꯁꯤ ꯑꯃꯨꯛ ꯑꯈꯣꯏꯅ ꯑꯃꯨꯛ ꯃꯨꯜꯍꯟꯕ ꯑꯗꯒꯤ ꯇꯥꯏꯕ ꯍꯥꯟꯕ ꯃꯊꯪ ꯃꯊꯪ ꯑꯃꯨꯛ ꯇꯧꯔꯛꯈꯤꯗꯣꯏꯅꯤ ꯊꯕꯛ ꯌꯥꯝꯖꯤꯜꯂꯛꯇꯣꯔꯦ ꯉꯁꯥꯏ ꯃꯣꯏꯗꯤ ꯈꯔ ꯀꯣꯝꯂꯝꯕꯅꯤ ꯑꯌꯨꯛꯇꯒꯤ ꯊꯕꯛ ꯍꯧꯗꯕꯅꯤꯅ
ꯍꯣꯏ ꯑꯗꯨ ꯊꯕꯛꯇꯨ ꯈꯒ ꯇꯦꯛ ꯇꯦꯛ ꯇꯧꯗꯤ ꯐꯕꯥ ꯇꯧ ꯑꯃꯨꯛ ꯃꯌꯥꯝ ꯌꯥꯝ ꯇꯧꯖꯤꯜꯂꯅꯤ ꯇꯧꯗ꯭ꯔꯀꯥꯟꯗ ꯑꯃꯨꯛ ꯂꯦꯞꯄꯅꯤ ꯑꯗꯨꯃꯥꯏꯅ ꯇꯧꯕꯗꯨꯅ ꯍꯦꯟꯅ ꯋꯥꯕꯅꯦꯕ
ꯃꯥꯅꯦ ꯑꯃꯨꯃꯨꯛ ꯑꯃꯨꯃꯨꯛ ꯃꯣꯏꯒꯤ ꯑꯗꯨ ꯄꯤꯌꯨ ꯑꯗꯨ ꯄꯤꯌꯨꯅ ꯍꯥꯏꯔꯛꯄ ꯃꯇꯝ ꯇꯝꯖꯤꯗꯗꯤꯅꯦ ꯍꯥꯟꯅ ꯍꯧꯖꯤꯟꯕ ꯂꯩꯇꯕꯅꯤꯅꯅꯦ ꯊꯕꯛꯇꯣ ꯃꯔꯤ ꯃꯔꯤ ꯃꯔꯤ ꯇꯧꯔꯛꯄ ꯌꯥꯝ ꯋꯥꯕꯗꯣ ꯑꯣꯏ ꯍꯥꯏꯕ ꯑꯗꯣ ꯁꯨꯝ ꯃꯣꯏꯅ ꯑꯃꯨꯛ ꯑꯈꯣꯏꯗ ꯂꯧꯒꯦ ꯍꯥꯏꯔꯛꯇ꯭ꯔꯒꯗꯤ ꯑꯈꯣꯏꯖꯨ ꯁꯥꯖꯜꯂꯒ ꯊꯝꯃꯨꯔꯒꯗꯤ ꯄꯣꯠꯇꯣ ꯑꯃꯨꯛ ꯑꯈꯣꯏ ꯌꯣꯟꯕꯝ ꯂꯩꯇꯝꯅꯤꯅ ꯃꯥꯡꯅꯤꯗꯅ ꯑꯗꯨꯒꯤꯁꯨ ꯑꯃꯨꯛ ꯀꯤꯕ ꯇꯧꯔꯤꯁꯤꯕꯣꯕ
ꯍꯣꯏ ꯑꯗꯨꯝ ꯀꯩꯅꯣ ꯇꯧꯔꯅꯤ ꯀꯀꯥ ꯍꯣꯏꯗ ꯀꯩꯅ ꯇꯧꯔ ꯄꯨꯍꯟꯕ ꯗꯤ ꯌꯥꯗ꯭ꯔꯣ ꯈꯔ ꯊꯝꯖꯤꯜꯂꯒ
ꯑꯗꯨꯗꯤ ꯃꯣꯏꯒꯤ ꯍꯧꯖꯤꯛ ꯃꯣꯏꯒꯤ ꯑꯅꯧꯕ ꯍꯣꯀꯔ ꯂꯥꯛꯄꯁꯤꯡꯗꯨꯅꯅꯦ ꯅꯨꯡꯇꯤꯒꯤ ꯃꯣꯏꯅ ꯗ꯭ꯔꯖꯟ ꯑꯌꯨꯛꯇ ꯅꯤꯄꯥꯥꯟ ꯑꯃ ꯅꯨꯡꯗꯤꯟꯗ ꯅꯤꯄꯥꯟ ꯑꯃ ꯗ꯭ꯔꯖꯟ ꯇꯔꯥꯇꯨꯛ ꯇꯔꯥꯇꯨꯛ ꯄꯨꯔꯦꯕ ꯑꯗ ꯃꯥꯒꯤ ꯒꯥꯔꯤꯗꯨ ꯆꯜꯂꯒꯗꯤ ꯃꯥ ꯀꯨꯟ ꯀꯨꯟ ꯂꯧꯖꯒꯦ ꯍꯥꯏꯕꯅꯦꯕꯀꯣ ꯍꯟꯗꯛ ꯀꯤ ꯃꯣꯏꯒꯤ ꯖꯨꯄꯤꯇꯔꯒꯤ ꯃꯥꯒꯤ ꯀꯩꯅꯣꯗꯣ ꯇꯨꯜ ꯕꯣꯛꯁ ꯌꯥꯝ ꯆꯥꯎꯋꯦꯕ ꯈꯝꯕ꯭ꯔꯥ ꯑꯗꯣ ꯋꯥꯇꯤꯟ ꯗ꯭ꯔꯖꯟ ꯅꯤꯄꯥꯥꯟ ꯍꯥꯞꯄ ꯆꯜꯂꯦꯕ ꯑꯗ ꯃꯥꯅ ꯇꯔꯥ ꯆꯠꯂꯗꯤ ꯇꯔꯥ ꯇꯔꯥ ꯂꯧꯒꯦ ꯇꯧꯕꯅꯤ ꯑꯗꯨꯗꯤ ꯌꯥꯗ꯭ꯔꯦ ꯅꯤꯄꯥꯜ ꯅꯤꯄꯥꯜꯗꯪ ꯍꯥꯄ ꯄꯒꯦꯅ ꯃꯥꯅ ꯑꯌꯨꯛꯇ ꯅꯤꯄꯥꯜ ꯑꯃ ꯂꯧꯔꯦ ꯅꯨꯡꯊꯤꯟꯗ ꯅꯤꯄꯥꯜ ꯑꯃ ꯂꯧꯔꯦ ꯅꯣꯡꯃꯒꯤ ꯃꯥꯅ ꯇꯔꯥꯇꯨꯛꯇꯤ ꯑꯗꯨꯝ ꯂꯧꯕꯤꯒꯔꯦ
ꯐꯔꯦꯅꯦ ꯑꯗꯨ ꯃꯥꯏ ꯈꯔ ꯈꯔ ꯂꯧꯅꯕ ꯃꯐꯝ ꯂꯩꯔꯒ ꯌꯣꯜꯂꯗꯤꯀꯣ ꯑꯗꯨ ꯅꯠꯇ꯭ꯔꯗꯤ ꯒ꯭ꯌꯥꯟ ꯇꯥꯔꯣꯏꯗꯣꯏꯅꯦ ꯍꯣꯏ ꯅꯪ ꯀꯩꯀꯩ ꯇꯧꯗꯣꯏꯅꯣ ꯁꯥꯟꯅꯕ ꯈꯣꯠꯄ ꯇꯧꯔꯣꯏꯗꯔꯣ ꯉꯁꯤꯗꯤ
ꯉꯥꯁꯤꯖꯦ ꯅꯅꯨꯡꯊꯤ ꯅꯨꯡꯃ ꯑꯃ ꯇꯧꯕꯁꯤꯗ ꯑꯃꯨꯛ ꯄꯟꯁꯤꯜꯂꯛꯏ ꯏꯁꯥꯁꯦ ꯁꯥꯟꯗꯤ ꯁꯥꯟꯅꯅꯤꯡꯉꯦ ꯑꯗꯨ ꯈꯪꯗꯦ ꯊꯕꯛ ꯃꯌꯥꯝꯁꯤꯅ ꯇꯧꯗꯣꯏꯁꯦ
ꯄꯨꯡꯕꯨꯗꯤ ꯉꯥꯂꯗ
ꯃꯪꯕꯨꯗꯤ ꯉꯂꯦ ꯑꯗꯨꯕꯗꯤ ꯌꯥꯔꯔꯤ
ꯎꯨꯡ ꯃꯪꯕꯒꯤꯅꯦꯕ ꯎꯝ ꯇ ꯀꯥꯟꯗ ꯄꯨꯡ ꯇꯔꯨꯛ ꯃꯈꯥꯏ ꯇꯔꯨꯛꯥꯏ ꯄꯠꯉꯥ ꯑꯗꯨꯗ
ꯃꯥꯅꯤ ꯅꯨꯡꯊꯤ ꯅꯣꯡꯃꯣꯡꯕꯁꯤꯗꯤ ꯌꯥꯝ ꯊꯦꯡꯕꯁꯨ ꯃꯥꯟꯕꯗꯣ
ꯍꯣꯏ ꯑꯗꯨꯃꯥꯏꯅ ꯇꯧꯔꯤꯁꯦ ꯑꯩ ꯈꯪ ꯇ ꯋꯥꯋꯥꯛꯀꯤꯡ ꯆꯠꯀꯦ ꯇꯧꯔꯝꯕꯅꯦ ꯉꯁꯥꯏ ꯑꯌꯨꯛꯁꯨ ꯆꯠꯍꯧꯗ꯭ꯔꯦ ꯅꯣꯡ ꯇꯥꯕꯒꯤ ꯍꯧꯖꯤꯛ ꯅꯨꯡꯗꯥꯡꯁꯨ ꯑꯃꯨꯛ ꯅꯣꯡ ꯇꯥ ꯂꯩꯔꯦ ꯍꯥꯏꯕꯗꯤ ꯈꯤꯇꯪ ꯆꯠꯇꯧꯔꯨꯔꯗꯤ ꯏꯁꯥꯁꯦ ꯅꯨꯡꯉꯥꯏꯌꯦꯕ ꯈꯤꯇꯪ ꯂꯦꯡꯕ ꯈꯣꯠꯇꯧꯔꯗꯤ
ꯅꯨꯡꯉꯥꯏꯕꯅꯤ ꯍꯨꯃꯥꯡ ꯂꯧꯊꯣꯛꯄ ꯍꯨꯃꯥꯡ ꯂꯧꯊꯣꯛꯑꯕ ꯑꯗꯣ ꯍꯨꯃꯥꯡ ꯂꯧꯊꯣꯛꯍꯧꯗꯕ ꯅꯨꯃꯤꯠꯁꯦ ꯏꯁꯥꯁꯦ ꯑꯩꯈꯣꯏꯒꯤ ꯏꯔꯨꯝ ꯂꯝꯁꯤꯟꯕꯣꯏ ꯑꯗꯒꯤ ꯏꯍꯩ ꯍꯩꯅꯤꯡꯗꯒꯨꯝ ꯇꯧꯕꯅꯦꯕ ꯍꯨꯃꯥꯡ ꯂꯧꯊꯣꯔꯛꯈ꯭ꯔ ꯀꯥꯟꯗ ꯏꯁꯥꯁꯦ ꯌꯥꯡꯉꯒꯅꯦ ꯏꯁꯥꯁꯦ ꯈꯪꯅ ꯅꯨꯡꯉꯥꯏꯔꯛꯄꯅꯦꯕ ꯍꯣꯏ ꯉꯥꯏꯍꯥꯛꯇꯪ ꯑꯩꯈꯣꯏꯅ ꯆꯣꯡꯕ ꯈꯣꯠꯄ ꯇꯧꯕꯗꯨꯒꯤ ꯉꯥꯏꯍꯥꯛ ꯋꯥꯖꯕꯩ ꯋꯥꯅꯤ ꯑꯗꯨ ꯍꯦꯛ ꯂꯣꯏꯔꯛꯄꯗꯗꯤ ꯏꯁꯥꯁꯦ ꯈꯪꯌꯥꯥꯡ ꯌꯥꯡꯉꯒ ꯌꯥꯝ ꯅꯨꯡꯉꯥꯏꯕ ꯑꯃꯈꯛ ꯐꯥꯎꯕꯅꯦꯕ ꯏꯁꯥꯗ ꯑꯗꯩ ꯏꯁꯥ ꯏꯇꯣꯝꯇꯁꯨ ꯑꯗꯨꯝ ꯍꯛꯆꯥꯡꯁꯦ ꯐ ꯐꯗꯕꯒꯨꯝꯅꯣ ꯋꯥꯈꯜꯁꯤꯗꯀꯣ ꯈꯟꯕꯅꯦꯕ ꯑꯗꯨꯅ ꯌꯥꯝ ꯐꯍꯟꯕ ꯑꯃ ꯗꯔꯀꯥꯔ ꯂꯩ
ꯉꯁꯥꯏ ꯅꯨꯡꯉꯥꯏꯝꯂ ꯂꯩ ꯑꯩꯈꯒꯤ ꯁꯋꯥꯏꯁꯦ ꯈꯔ ꯊꯣꯛꯅꯤꯡꯕꯅꯤ ꯊꯣꯛꯀꯦ ꯍꯥꯏꯔꯁꯨ ꯅꯣꯡ ꯃꯥꯡꯕ ꯅꯣꯡ ꯇꯥꯕꯅ
ꯗꯅ
ꯍꯣꯏ ꯑꯗꯨꯅꯤ ꯀꯩ ꯃꯣꯏꯅꯁꯨ ꯄꯤꯖꯈ꯭ꯔꯕ ꯄꯤꯖꯗ꯭ꯔꯤꯕꯣ
ꯏꯖꯔ ꯇꯕꯨꯅꯤꯗ ꯄꯤꯔꯨꯔꯒ ꯍꯦꯛꯇ ꯍꯥꯞꯄꯒ ꯈꯔ ꯃꯣꯏꯗꯤ ꯊꯕꯛ ꯁꯨꯕꯁꯤꯡꯁꯤꯅ ꯃꯣꯏꯗꯤ ꯃꯕꯨꯛꯁꯨ ꯈꯔ ꯆꯥꯎꯋꯦꯕꯀꯣ
ꯐꯔꯦꯅꯦ ꯑꯗꯨꯗꯤ ꯑꯩ ꯊꯝꯃꯒꯦꯀꯣ
ꯎꯝ ꯐꯔꯦ ꯐꯔꯦ ꯑꯩꯁꯨ ꯆꯥꯔꯖ ꯑꯃ ꯇꯧꯁꯤꯜꯂ ꯊꯝꯒꯦ ꯃꯩꯁꯨ ꯌꯥꯎꯗ꯭ꯔꯦ ꯎꯝ ꯊꯝꯃꯣ ꯊꯝꯃꯣ ꯑ